ꯉꯥꯏꯔꯤꯕ꯭ꯔꯣ
ꯏꯈꯪ ꯈꯪꯍꯧꯗꯅ ꯅꯨꯡꯉꯥꯏꯔꯤꯕꯣ ꯍꯥꯏꯔꯛꯄꯁꯤꯗꯤ ꯑꯩꯗꯤ ꯌꯥꯝ ꯅꯨꯡꯉꯥꯏꯕ ꯍꯧꯔꯦ
ꯎꯝ ꯅꯪ ꯑꯃꯨꯛꯀ ꯇꯧꯔꯛꯇꯕꯒꯤꯅꯦ ꯅꯪꯅ
ꯑꯩꯗꯤ ꯑꯩꯗꯤ ꯂꯣꯏꯁꯤꯟꯈ꯭ꯔꯕꯗꯣ
ꯁ
ꯑꯦꯠꯇ꯭ꯔꯣ
ꯅꯪꯁꯦ
ꯎꯝ
ꯑꯗꯣ ꯀꯔꯤꯗꯤ ꯎꯄꯥꯏ ꯂꯩ ꯂꯥꯏꯅ ꯏꯕꯥꯅꯤꯕꯨ ꯁꯥꯟꯅꯔꯨꯔꯅꯨ ꯍꯥꯏꯕꯒꯤꯔ ꯈꯪꯗꯦ ꯑꯩꯁꯨ ꯈꯪꯍꯧꯗꯦ ꯅꯪꯕꯨ ꯀꯥꯎꯊꯣꯛꯈ꯭ꯔꯦ ꯑꯁ ꯑꯩ ꯀꯥꯎꯊꯣꯛꯄ ꯇꯝꯕꯒꯤꯔ ꯈꯪꯗ꯭ꯔꯦ ꯑꯦ
ꯑꯗꯨ ꯑꯃꯨꯛꯀ ꯑꯩꯅ ꯇꯧꯔꯛꯄꯅꯤꯅꯦ
ꯎꯝ ꯍꯣ ꯍꯣꯏ
ꯎꯝ ꯏꯗ ꯀꯩꯗꯕꯅꯣ
ꯍꯧꯖꯤꯛ ꯆꯥꯛ ꯌꯦꯟꯁꯥꯡ ꯊꯣꯡꯕ ꯇꯣꯛꯂꯒ ꯍꯧꯖꯤꯛꯇꯤ ꯅꯪꯕꯨ ꯋꯥꯔꯤ ꯁꯥꯟꯅꯔꯤꯉꯥꯏ ꯑꯗꯨꯝ ꯂꯩꯔꯕꯅꯤ ꯅꯪꯒꯤ ꯃꯇꯝ ꯀꯠꯊꯣꯛꯄ
ꯎꯝ
ꯌ ꯅꯪ ꯀꯔꯤ ꯆꯥꯔꯒ ꯂꯩꯕ꯭ꯔꯥ
ꯀꯩꯝ ꯆꯥꯗꯦꯔꯥ ꯊꯕꯤ ꯆꯥꯕꯩꯅ
ꯎ
ꯑꯟꯑꯣꯗꯤꯕꯜ ꯅꯣꯛ ꯀꯅꯨꯟꯅꯍ
ꯀꯩꯗꯧꯔꯒꯦ
ꯑꯩ ꯅꯣꯛꯄꯁꯦ ꯍꯧꯪꯖꯤꯤꯛꯀꯥꯟꯁꯦ ꯑꯩꯁꯦ ꯑꯥ
ꯅꯪ ꯃꯛ ꯅꯪꯒꯤ ꯈꯣꯟꯖꯦꯜ ꯇꯥꯔꯗꯤ ꯊꯨꯝ ꯅꯣꯛꯅꯤꯡꯕ ꯊꯣꯛꯑꯦꯕ ꯍꯔꯥꯎꯕꯒꯤꯀꯣ ꯑꯗꯨꯒꯤꯅꯤ ꯌꯥꯗꯕꯒꯤ ꯃꯅꯨꯡꯗ
ꯑꯗꯨꯝ ꯅꯣ ꯑꯗꯨꯗꯤ ꯅꯣꯛꯄꯒꯤ ꯃꯃꯜ ꯂꯩꯇꯦ ꯅꯣ ꯅꯣ ꯅꯣꯛ ꯈꯥꯏꯒꯗꯕꯅꯤ ꯌꯥꯒ ꯂꯣꯏ ꯇꯦꯛꯇꯔꯤ ꯐꯥꯎ ꯅꯣꯛ ꯈꯥꯏꯒꯗꯕꯅꯤ
ꯀꯩꯅꯣꯅꯣ ꯌꯥ ꯇꯦꯛꯄ ꯐꯥꯎ ꯅꯣꯛꯑꯦ ꯍꯥꯏꯕ꯭ꯔꯥ
ꯏꯃꯥꯟꯅꯕ ꯅꯣꯛꯏꯁꯤꯗꯤ
ꯅꯣꯛꯂꯒ ꯃꯥꯒꯤ ꯌꯥ ꯇꯦꯛꯈ꯭ꯔꯕ꯭ꯔꯥ
ꯎꯝ
ꯁꯤꯗꯤ ꯃꯥꯡꯉꯦꯍꯦ
ꯌꯥꯝ ꯃꯥꯡꯕꯅꯦ ꯁꯅꯥꯒꯤꯌꯥ ꯂꯣꯏ ꯇꯦꯛꯈ꯭ꯔꯦ
ꯎꯝꯍꯝ
ꯗꯨꯒꯤꯅꯤ ꯆꯥꯛ ꯆꯥꯗ꯭ꯔꯤꯕꯤ ꯀꯩ ꯃꯊꯦꯜꯗꯤ ꯊꯣꯡꯖꯔꯒꯦ
ꯎꯁꯣꯏ ꯎꯁꯣꯏ ꯃꯇꯝꯅꯤꯅ ꯎꯁꯣꯏ ꯆꯥꯒꯗꯧꯕꯅꯦ
ꯑꯩꯅ ꯎꯁꯣꯏꯒꯤ ꯃꯇꯝ ꯑꯣꯏꯔꯁꯨ ꯑꯩꯗꯤ ꯎꯁꯣꯏꯗꯤ ꯆꯥꯅꯤꯡꯗꯦꯔ
ꯆꯥꯅꯤꯡꯗꯕꯗꯣ ꯑꯩꯅ ꯊꯣꯡꯕꯤꯗꯕꯒꯤꯅꯦ ꯅꯠꯇ꯭ꯔꯥ ꯀꯩꯗꯧꯔꯒꯦ ꯑꯗꯨꯗ ꯀꯔꯤ ꯌꯥꯅꯤꯡꯗꯕ ꯂꯩꯒꯦ
ꯌꯥꯅꯤꯡꯗꯕ ꯍꯥꯏꯔꯤꯁꯦ ꯑꯁ ꯅꯪꯅ ꯊꯣꯡꯗꯕ ꯍꯥꯏꯕꯗꯣ ꯅꯪꯅ ꯂꯥꯛꯇꯤ ꯂꯥꯛꯇ꯭ꯔꯒ ꯅꯪꯒꯤ ꯋꯥ ꯈꯛꯇꯪ ꯉꯥꯡꯒ ꯂꯩꯕꯗꯣ ꯑꯩꯗꯤ ꯊꯃꯣꯏ ꯅꯨꯡꯉꯥꯏꯇ꯭ꯔꯦ ꯑꯟꯑꯣꯗꯤꯕꯜ
ꯃꯇꯝꯗ ꯍꯥꯏꯗꯣꯔꯔꯒ ꯏꯀꯥꯏꯖꯔꯛꯄꯗꯨ
ꯑꯦ ꯍꯟꯗꯛꯁꯦ ꯏꯀꯥꯏꯕ ꯌꯥꯝ ꯐꯥꯎꯔꯛꯑꯦꯅ ꯌꯥꯗ꯭ꯔꯦꯅꯦ
ꯏꯁ ꯀꯔꯤꯔꯤꯒꯔꯥ
ꯋꯥꯔꯤ ꯁꯥꯍꯟꯕꯦ ꯍꯥꯏ ꯈꯥꯟꯗ ꯑꯇꯣꯞ ꯑꯇꯣꯞꯄ ꯃꯁꯛ ꯈꯪꯗꯕꯁꯤꯡꯕꯨ ꯑꯃꯗ ꯍꯥꯏ ꯑꯃꯃꯨꯛ ꯀꯥꯎꯔꯦ ꯃꯗ ꯍꯥꯏꯔ ꯑꯃꯨ ꯑꯃꯨꯛ ꯀꯥꯎꯔꯦ ꯂꯣꯏꯅ ꯀꯥꯎꯔꯦ ꯃꯣꯏꯅ ꯅꯤꯡꯁꯤꯡꯉꯒ ꯑꯗꯨꯝ ꯈꯜꯂꯒ ꯂꯩꯔ ꯑꯩꯅ ꯑꯃꯨꯛ ꯀꯥꯎꯔꯕ ꯌꯥꯗ꯭ꯔꯦꯅ
ꯑꯩꯌꯥ ꯑꯁꯤꯗꯤ ꯌꯥꯗꯦꯕꯣ ꯁꯤꯗꯤ ꯑꯗꯨꯝ ꯅꯤꯇꯤ ꯋꯥꯔꯤ ꯁꯥꯟꯅꯒꯗꯧꯕ ꯂꯩꯌꯦ ꯅꯠꯇ꯭ꯔꯗꯤ ꯑꯩꯕꯨꯁꯨ ꯀꯥꯎꯊꯣꯛꯔꯅꯤ
ꯇꯥꯈ꯭ꯔꯕ ꯃꯤ ꯌꯥꯝ ꯂꯩꯔꯦꯕ ꯍꯟꯗꯛꯀꯥꯟ
ꯅꯠꯇ꯭ꯔꯣ
ꯍꯥꯥ
ꯑꯩꯃꯨꯛ ꯑꯗꯨꯝ ꯅꯤꯇꯤ ꯇꯧꯔꯛꯇ꯭ꯔꯗꯤ ꯌꯥꯔꯣꯏꯕ ꯃꯨꯛꯀ ꯀꯥꯎꯈ꯭ꯔꯅꯦ
ꯍꯣꯏ ꯇꯧꯔꯛꯑꯣ ꯇꯧꯔꯛꯑꯣ ꯑꯩꯈꯣꯏꯗꯤ ꯅꯨꯡꯁꯤ ꯅꯨꯡꯁꯤꯅ ꯄꯥꯏꯈꯠꯄꯤꯔꯤ ꯁꯥꯥꯎꯅꯗꯤ ꯄꯥꯏ ꯈꯜꯂꯣꯏ
ꯍꯟꯗꯥꯛꯁꯦ ꯑꯗꯨꯝ ꯍꯣꯏ ꯇꯧꯔꯛꯑꯣ ꯇꯧꯔꯛꯑꯣ ꯍꯥꯏꯕꯁꯨ ꯇꯧꯔꯛꯑꯁꯨ ꯌꯥꯗꯕ ꯉꯥꯛꯇ ꯎꯝꯍꯝ
ꯑꯥꯏꯁ ꯅꯪꯒꯤꯁꯤꯗꯤ ꯑꯩ ꯒꯌꯥꯟ ꯇꯥꯗ꯭ꯔꯦꯕꯣ
ꯇꯧꯔꯛꯑꯣ ꯍꯥꯏꯅꯗꯤ ꯆꯤꯟꯗꯗꯤ ꯑꯗꯨꯝ ꯍꯥꯏꯌꯦꯕ ꯑꯗꯨ ꯇꯧꯔꯛꯄ ꯀꯥꯟꯗ ꯌꯥꯗ ꯌꯥꯔꯝꯗꯕ
ꯑꯥ ꯑꯇꯣꯞꯄꯒ ꯑꯃꯨꯛꯒꯤ ꯂꯩꯔꯝꯕꯗꯣ
ꯅꯠꯇꯦ
ꯑꯥ ꯑꯥ
ꯃꯣꯏ ꯋꯥꯔꯤ ꯁꯥꯟꯅꯕ ꯌꯥꯗ꯭ꯔꯦ ꯍꯥꯏꯅ ꯀꯣ ꯅꯣꯏ ꯁꯥꯃꯜꯂꯦ ꯍꯥꯏꯅ
ꯑ
ꯑꯗꯨꯝꯅ ꯊꯝꯈ꯭ꯔꯕ ꯍꯣꯏ
ꯑꯁ ꯂꯣꯢꯔꯦꯗꯅ ꯢꯃꯥꯢ ꯕꯦꯝꯃ ꯗꯨ
ꯆꯥꯝꯃ ꯎꯝ ꯅꯪꯗꯤ ꯃꯤ ꯑꯇꯣꯞꯄꯕꯨ ꯌꯥꯝ ꯁꯥꯗꯕ ꯃꯥꯜꯂꯦ꯫
ꯍꯣꯏ ꯍꯟꯗꯛꯀꯥꯗꯤ ꯁꯥꯅꯤꯡꯗ꯭ꯔꯦꯗ꯫
ꯀꯩꯒꯤꯔ ꯑꯩꯕꯨ ꯉꯥꯏꯕ꯭ꯔꯥ
ꯅꯪ ꯉꯥꯏꯕ꯭ꯔꯥ ꯈꯪꯗꯦ ꯉꯥꯏꯗꯕ꯭ꯔꯥꯗꯤ ꯈꯪꯗ꯭ꯔꯦ ꯕꯤꯠ ꯌꯥꯎꯔꯛꯇ꯭ꯔꯦꯕ
ꯎ
ꯅꯪ ꯅꯊꯟꯇ ꯉꯥꯡ ꯉꯥꯡꯉꯒ ꯅꯪꯁꯨ ꯅꯊꯟꯇ ꯅꯣꯛꯄ ꯍꯧꯔꯦꯅꯦ
ꯃꯤꯅ ꯁꯤꯗ ꯑꯗꯨꯝ꯫
ꯊꯤ ꯎꯔꯁꯨ ꯅꯣꯛꯑꯦ ꯍꯥꯏꯕꯗꯣ ꯅꯣꯏ ꯃꯇꯝꯅꯤꯅꯦ
ꯁꯦꯁ꯫
ꯑꯗꯨꯒ ꯑꯃꯨꯛ ꯑꯈꯣꯏꯗꯤ ꯂꯤꯔꯦ ꯑꯈꯣꯏꯗꯤ ꯆꯍꯤ꯫ ꯀꯨꯟ ꯌꯧꯔ‌ꯦ꯫
ꯑꯦꯁ ꯀꯨꯟ ꯈꯛꯇ ꯀꯨꯟꯊ꯭ꯔꯥ ꯌꯥꯎꯗ꯭ꯔꯤꯕꯣ꯫
ꯀꯨꯟꯊ꯭ꯔꯥ ꯌꯥꯎꯅꯤꯡꯉꯥꯏ ꯆꯍꯤ ꯀꯌꯥ ꯋꯥꯠꯂꯤ꯫
ꯇꯔꯥ ꯋꯥꯠꯂꯤ
ꯑꯣꯁ ꯑꯗꯨ ꯑꯣꯏꯔꯗꯤ ꯑꯩꯕꯨꯀꯣ ꯆꯦꯆꯦ ꯍꯥꯏꯌꯣꯀꯣ ꯆꯦꯆꯦ꯫ ꯇꯧꯔꯛꯑꯣ ꯆꯦꯆꯦ ꯅꯠꯇ꯭ꯔꯁꯨ꯫
ꯔꯦꯗꯥ ꯑꯩꯒꯤꯁꯦ ꯑꯩꯒꯤ ꯅꯝꯕꯔ ꯑꯁꯦ꯫
ꯆꯦꯆꯦ ꯅꯠꯇ꯭ꯔꯁꯨ ꯑꯕꫭꯛꯁꯨ ꯑꯗꯨꯝ ꯍꯥꯏꯕ ꯌꯥꯏꯅꯤ ꯏꯅꯦ ꯁꯨ ꯍꯥꯏꯕ ꯌꯥꯅꯤ ꯑꯍꯤ ꯍꯤ ꯍꯤ
ꯌꯥꯔꯦ ꯅꯪꯒꯤꯁꯦ ꯑꯕꯣꯛ ꯐꯥꯎꯗꯤ ꯍꯦꯟꯃꯟꯗ꯭ꯔꯣ
ꯑꯗꯣ ꯅꯪꯅ ꯅꯪꯅ ꯕꯤꯠꯀ ꯂꯩꯇ꯭ꯔꯦ ꯍꯥꯏꯔꯤꯗꯨꯗꯤ꯫ ꯑꯗꯨꯒꯤꯅꯤ꯫
ꯑꯩ ꯕꯤꯠ ꯌꯥꯎꯗ꯭ꯔꯤꯁꯦ꯫
ꯎꯝ
ꯃꯔꯝ ꯂꯩꯌꯦꯕ
ꯀꯩꯒꯤꯔꯣ
ꯃꯤꯅ ꯑꯩꯕꯨ ꯆꯩꯔꯛꯄ ꯁꯦꯁ꯫
ꯀꯅꯥꯅ ꯆꯩꯔꯛꯄ꯭ꯔꯥ ꯑꯩ ꯐꯨꯗꯠꯀꯦꯁꯦ ꯍꯥꯏꯌꯣ꯫
ꯑꯩꯈꯣꯏꯒꯤ ꯃꯄꯨ ꯑꯩꯈꯣꯏꯕꯨ ꯌꯨꯝꯕꯨꯔꯦꯟ
ꯍꯤ ꯑꯩ ꯆꯩꯇꯨꯞ ꯄꯥꯏꯔꯒ ꯂꯥꯛꯑꯣꯔꯥ
ꯎꯝ
ꯅꯪ ꯋꯥꯔꯤ ꯁꯥꯃꯜꯂꯦꯅ ꯍꯥꯏꯅ ꯆꯩꯔꯛꯄ꯭ꯔꯣ꯫
ꯎꯝ
ꯑꯁ ꯃꯥꯗꯣ ꯈꯪꯗꯕꯒꯤꯅꯦ꯫
ꯎꯝ ꯃꯥꯗꯣ ꯑꯩꯕꯨ ꯌꯥꯝ ꯀꯜꯂꯛꯄ ꯃꯥꯜꯂꯦ꯫
ꯎꯝ꯫ ꯑꯩꯁꯦ ꯀ꯭ꯔꯤ ꯇꯧꯔꯤꯅꫭ ꯅꯪ ꯈꯪꯕ꯭ꯔꯥ ꯍꯥꯢꯌꯨ ꯅꯅꯥꯝꯃꯥ ꯊꯤ ꯊꯤꯕꯅꯦ ꯍꯥꯢꯌꯨ
ꯎꯝ꯫
ꯍꯤ ꯍꯤ ꯍꯤ
ꯅꯪꯖꯦ ꯍꯟꯗꯛꯀꯥꯟꯗꯤ ꯋꯥꯁꯤ ꯌꯥꯝ ꯉꯥꯡꯕ ꯍꯩꯔꯝꯃꯦꯅꯦꯍꯦ ꯀꯃꯥꯏꯅꯔꯣ ꯐꯖꯟꯗꯤ ꯇ꯭ꯔꯦꯅꯤꯡ ꯂꯧꯔꯝꯕ ꯃꯥꯜꯂꯦꯕꯣ꯫
ꯍꯣꯏ ꯑꯗꯨꯏꯅꯦ ꯑꯩꯗꯣ ꯎꯝ ꯃꯤꯕꯨ ꯑꯗꯨꯝ ꯋꯥꯔꯤ ꯁꯥꯟꯅꯗꯕ ꯀꯨꯏꯕꯀꯣ ꯑꯗꯨꯒꯤ ꯍꯧꯖꯤꯛꯇꯤ ꯑꯗꯨꯝ ꯁꯥꯟꯅꯕ ꯐꯪꯕꯗꯣ ꯑꯗꯨꯝ ꯀꯔꯤ ꯍꯥꯏꯁꯤꯔ ꯑꯗꯨꯝ ꯃꯨꯜꯂꯒꯦꯅ ꯈꯟꯕ
ꯄꯨ ꯂꯩꯒꯦꯔ ꯂꯩꯔꯣꯏꯔ ꯑꯗꯨ ꯃꯨꯜꯂꯒꯦ ꯍꯥꯏꯅ ꯈꯟꯈ꯭ꯔꯕꯒꯤꯀꯣ
ꯑꯩ ꯐꯥꯎ ꯏꯀꯥꯏꯕ ꯍꯧꯔꯦ ꯅꯪꯒꯤ ꯃꯑꯣꯡ ꯃꯇꯧꯁꯤ
ꯏꯁ ꯏꯀꯥꯏꯔꯁꯨ ꯑꯗꯨꯝ ꯂꯥꯛ ꯑꯗꯨꯝ ꯌꯥꯔꯛꯈ꯭ꯔꯅꯤꯗ
ꯑꯩꯢꯁ ꯅꯪꯒꯤꯁꯤꯗꯤ ꯅꯨꯄꯥ ꯐꯥꯒꯗꯧꯕ ꯃꯑꯣꯡ ꯃꯥꯜꯂꯤ꯫
ꯍꯤ ꯍꯤ ꯅꯪꯅ ꯍꯥꯏ ꯍꯥꯏꯗꯕꯅꯤꯅ ꯑꯗꯨꯝ꯫ ꯑꯩꯅ ꯄꯥꯝꯔꯗꯤ ꯑꯗꯨꯝ ꯍꯥꯏꯔꯛꯀꯗꯧꯕꯅꯤꯅꯦ꯫
ꯋꯥꯊꯤꯗꯤ ꯐꯖꯅ ꯍꯩꯔꯦꯅꯦ ꯅꯪꯖꯦ
ꯑꯩꯁꯨ ꯅꯪꯅ꯫ ꯉꯥꯢꯕꯒꯨꯝꯅ ꯑꯩꯁꯨ ꯑꯗꯨꯝ ꯅꯨꯡꯉꯥꯏꯔꯗꯤ ꯏꯕꯥꯅꯤ ꯌꯥꯔꯣꯏꯅꯦ
ꯑꯥ ꯑꯩ ꯅꯨꯡꯉꯥꯏꯕ ꯆꯥꯡ ꯅꯪ ꯌꯧꯒꯅꯨꯀꯣ ꯑꯩ ꯅꯨꯡꯉꯥꯏꯕ ꯆꯥꯡꯗ ꯍꯦꯟꯃꯟꯗꯅ ꯑꯩ ꯋꯥꯕ ꯍꯧꯔꯦ ꯍꯧꯖꯤꯛ
ꯍꯧꯔꯕꫭ
ꯎꯝ ꯋꯥꯔꯦ
ꯀꯥꯟꯗꯤ ꯅꯨꯄꯤꯅ ꯈꯔ ꯇꯟ ꯀꯜꯂꯤ ꯍꯥꯏꯕꯅꯦ
ꯎꯝ
ꯑꯁꯨꯃꯥꯏꯅ ꯇꯧꯔꯨꯏꯀꯥꯟꯗ ꯑꯗꯨꯝ ꯅꯨꯄꯥꯍꯣꯏꯕꯨ ꯑꯗꯨꯝ ꯉꯥꯏꯔꯗꯤ ꯅꯣꯏ ꯍꯥꯏꯔꯛꯄꯗ ꯉꯥꯏ ꯍꯥꯏꯔꯛꯄꯗꯣ ꯑꯗꯨꯗ ꯉꯥꯏꯔꯗꯤ ꯃꯤ ꯑꯇꯣꯞꯄ ꯅꯨꯄꯤꯁꯤꯡꯅ ꯂꯣꯏ ꯃꯨꯟꯈ꯭ꯔꯅꯦꯕ
ꯎꯝ ꯃꯊꯪ ꯃꯊꯪ ꯇꯥꯕꯤꯌꯨ ꯇꯥꯖꯒꯦ
ꯑꯩꯁꯨ ꯇꯧꯗ꯭ꯔꯥꯗꯤ ꯌꯥꯗꯕꯀꯣ꯫
ꯑ ꯑ ꯑ ꯆꯦꯆꯦꯅ ꯆꯦꯆꯦꯅ ꯃꯅꯥꯎꯕꯨ ꯅꯨꯡꯁꯤꯗꯅ ꯀꯅꯥꯕꯨ ꯅꯨꯡꯁꯤꯗꯣꯏꯅꯣ
ꯑꯁ ꯍꯥꯢ ꯍꯥꯏ ꯍꯥꯏ ꯍꯥꯏ ꯅꯪꯒꯤ ꯃꯥꯏꯁꯨ ꯑꯩꯒꯨꯝꯅ ꯌꯣꯠ ꯍꯥꯞꯄ ꯃꯥꯜꯂꯦꯅꯦ꯫
ꯍꯥꯞꯄꯒ ꯐꯪ ꯐꯪ ꯐꯪꯔꯗꯤ ꯑꯃꯨꯛꯀ ꯂꯧꯊꯣꯛꯄ ꯌꯥꯏꯌꯦꯅ
ꯑꯁ
ꯅꯪꯁꯦ ꯌꯥꯝ ꯁꯤꯠꯄ ꯃꯥꯜꯂꯦꯀꯣ
ꯑꯩꯁꯦ
ꯎꯝ
ꯁꯤꯠꯄ ꯃꯥꯜꯂꯦ꯫
ꯎꯝ
ꯁꯤꯠꯄ ꯍꯥꯏꯕꯗꯤ
ꯊꯪꯔꯤ
ꯎꯝ ꯅꯪꯁꯨ ꯑꯩ ꯑꯩꯅ ꯑꯩꯒꯤ ꯊꯃꯣꯏꯒꯤ ꯋꯥꯔꯤ ꯍꯥꯏꯕꯗ ꯒ꯭ꯌꯥꯟ ꯇꯥꯕꯤꯕ ꯌꯥꯕꯅꯤꯍ ꯇꯥꯁꯤꯟꯅꯗꯕ ꯁꯥꯔꯒꯀꯣ ꯈꯪꯉꯤ ꯈꯪꯉꯤ
ꯑ ꯌꯥ ꯈꯪꯗ꯭ꯔꯦꯅ ꯅꯪꯅ ꯑꯗꯨꯝꯥꯏ ꯍꯥꯏꯔꯛꯀꯗꯧꯁꯦ ꯑꯩ ꯁꯨꯡꯊꯥ ꯊꯥꯖꯔꯛꯇꯦ ꯊꯥꯖꯗꯕꯒꯨꯝ ꯊꯥꯖꯗꯕ ꯀꯣꯝꯗ ꯅꯪ ꯉꯥ ꯆꯣꯡꯊꯕꯒꯨꯝ ꯇꯧꯔꯦꯅꯦ ꯉꯁꯤꯁꯦ
ꯎꯝ
ꯀꯩ ꯍꯤꯗꯥꯛꯄꯨ ꯆꯥꯔꯨꯔꯒꯦ ꯅꯪꯕꯨ
ꯑꯩꯗꯣ ꯀꯣꯛꯆꯥꯛꯄꯒꯤ ꯍꯤꯗꯥꯛ
ꯑꯗꯨꯒꯤꯅꯦꯕ ꯅꯪ ꯀꯣꯛ ꯆꯥꯛꯑꯦꯕ ꯅꯪ ꯄꯨꯡꯉꯥꯡꯗ ꯉꯥꯡꯉꯒ ꯂꯩꯔꯦꯕ ꯍꯣꯏ ꯉꯥꯡꯉꯨ ꯉꯥꯡꯒꯗꯕꯅꯤ ꯆꯥꯛ ꯆꯥꯅꯕ ꯈꯛꯇ ꯅꯠꯇꯦ ꯆꯕꯥ ꯄꯤꯔꯤꯁꯦ
ꯎꯝ ꯃꯣꯏ ꯈꯔ ꯅꯨꯡꯉꯥꯏꯇꯕꯗꯣ
ꯎꯝ
ꯊ
ꯃꯥꯅꯤ ꯃꯥꯅꯤ ꯆꯨꯝꯃꯤ ꯂꯥꯟꯕ ꯀꯦꯝ ꯌꯥꯎꯗꯦ ꯑꯗꯨꯗ
ꯑꯩ ꯉꯁꯤꯁꯦ ꯐꯤꯂꯝ ꯑꯃ ꯌꯦꯡꯉꯦ ꯇꯧꯔꯝꯃꯤꯅꯤꯅ
ꯑꯥ ꯌꯦꯡꯗ꯭ꯔꯁꯨ ꯑꯗꯨꯝ ꯏꯕꯥꯅꯤ ꯋꯥꯔꯤ ꯁꯥꯟꯅꯁꯦ ꯀꯩꯗꯧꯔꯤꯒꯦ
ꯏꯕꯥꯅꯤꯒꯤ ꯐꯤꯂꯝꯂꯝꯅꯦ ꯀꯨꯏꯌꯦ ꯁꯥꯡꯉꯦ
ꯎ ꯇꯔꯥ ꯑꯅꯤ
ꯑꯗꯨ ꯅꯪꯗꯤ
ꯑꯩꯒꯤꯗꯤ ꯍꯥꯏꯕꯗꯤ ꯑꯩꯒꯤ ꯐꯤꯂꯝꯗꯤ ꯄꯨꯡ ꯑꯍꯨꯝ
ꯎꯝ
ꯗꯃꯥꯜ ꯄꯥꯔꯠ ꯐꯣꯔ ꯊꯣꯛꯂꯛꯑꯦꯕ
ꯑꯥ
ꯑꯗꯣ ꯌꯦꯡꯅꯤꯡꯕ ꯍꯣꯔꯦꯟ ꯄꯨꯡ ꯕꯥꯔꯣ ꯇꯥꯔꯗꯤ ꯌꯦꯡꯉꯅꯤ